ꯍꯜꯂꯣ ꯅꯨꯡꯁꯥꯗꯤ ꯀꯜꯂꯦ
ꯅꯨꯡꯁꯥ ꯂꯩꯕ꯭ꯔꯅꯦ ꯁꯤꯗ
ꯊꯣꯛꯑꯦ ꯅꯨꯡꯁꯥꯗꯤ ꯀꯜꯂꯦꯍꯦ ꯀꯜꯂꯦ ꯃꯤ ꯁꯤꯔꯅꯤ ꯍꯥ ꯀꯩꯍꯥꯏꯕ ꯕꯥꯖꯔ ꯆꯠꯇꯣꯏꯅꯦ ꯑꯩꯈꯣꯏꯒꯤ ꯂꯩꯔꯥꯛꯀꯤ ꯑꯥꯎꯇꯣꯁꯦ ꯑꯃꯠꯇ ꯂꯩꯇꯦꯅꯦ
ꯍꯧꯖꯤꯛ ꯕꯖꯔ ꯆꯠꯇꯣꯏꯔꯣ
ꯍꯥꯥ ꯑꯥꯎ
ꯀꯩꯒꯤ
ꯂꯪ ꯂꯧꯗꯣꯏꯅꯦꯕ
ꯀꯩ
ꯑꯃ ꯂꯩꯌꯦ ꯑꯗꯨꯗ ꯍꯪꯒꯦ ꯆꯠꯇꯣꯏꯔꯅ ꯕꯥꯖ꯭ꯔ ꯆꯠꯇꯣꯏꯔ ꯂꯥꯛ ꯑꯣꯂꯥꯛ ꯑꯌꯥ
ꯃꯔꯤ ꯂꯩꯔꯦ
ꯅꯨꯄꯥ ꯐꯪꯗꯕꯥꯎ
ꯑꯥ
ꯅꯨꯄꯥ ꯐꯪꯗꯕꯧ
ꯈꯨꯄꯥꯥꯛ ꯆꯥꯅꯤꯡꯕ ꯋꯥ ꯑꯥ
ꯀꯥꯏꯅꯣꯅꯦ ꯈꯨꯝꯃꯨꯅꯦ
ꯈꯨꯝ ꯃꯤꯗꯨꯗꯤ ꯋꯥꯔꯤ ꯁꯥꯕ ꯅꯨꯡꯉꯥꯏꯇꯦ ꯍꯧꯖꯤꯛ
ꯀꯩꯒꯤ
ꯍꯥꯥ
ꯀꯔꯤꯒꯤꯔꯣ
ꯒꯥꯔꯤ ꯇꯣꯡꯉꯦ
ꯀꯩ ꯀꯩ ꯂꯧꯅꯤꯡꯉꯥꯏ ꯕꯖꯔ ꯅꯪ ꯀꯩ ꯀꯩ ꯂꯧꯅꯤꯡꯉꯥꯏꯔꯕ ꯅꯪ ꯕꯖꯥꯔ ꯆꯠꯂꯤꯗꯣ
ꯂꯪ ꯂꯩꯗꯣꯏꯅꯦꯕ ꯂꯪ ꯐꯅꯦꯛ ꯁꯅꯕ
ꯅꯪ ꯄꯩꯁꯥ ꯂꯩꯕ꯭ꯔꯅꯦ
ꯅꯠꯇꯦ ꯂꯪꯗꯤ ꯑꯥ ꯂꯪꯒꯤ ꯄꯩꯁꯥꯗꯤ ꯃꯥꯅ ꯍꯥꯟꯅ ꯄꯤꯌꯦꯕ
ꯅꯪ ꯅꯍꯥꯟ ꯕꯦꯛ ꯇꯧꯕꯗꯣ ꯂꯨꯄꯥ ꯂꯤꯁꯤꯡ ꯑꯃꯅꯤ ꯍꯥꯏꯗꯥꯢꯅꯦ
ꯃꯌꯦꯛꯒꯤ
ꯑꯣ ꯅꯪ ꯅꯪꯒꯤ ꯎꯝ
ꯑꯩꯗꯤ ꯀꯣꯂꯦꯖꯅꯦꯕ ꯑꯗꯨꯁꯨ
ꯖꯥꯔꯗꯒꯤꯗꯤ ꯈꯣꯡꯅ ꯆꯠꯔꯤꯔꯥ
ꯑꯥ ꯋꯥꯔꯤ ꯁꯔꯥꯒ ꯆꯠꯁꯤ
ꯎꯝ
ꯑꯪ ꯌꯦꯡꯗ꯭ꯔꯁꯅꯨ
ꯌꯥꯎꯔꯕꯣ ꯕꯖꯥꯔ
ꯑꯥ
ꯌꯧꯔꯕꯣꯕ
ꯌꯧꯗ꯭ꯔꯤ ꯁꯔ ꯄꯀꯤꯡ ꯊꯕꯖꯦ
ꯍꯩ ꯍꯥ
ꯑꯁ ꯑꯩ ꯋꯥꯔꯦꯍꯦ ꯋꯥꯔꯦꯍꯦ ꯑꯥ ꯄꯨꯟ ꯄꯨꯟꯁꯤꯁꯦ ꯋꯥꯔꯦꯍꯦ
ꯀꯥꯏ ꯌꯧꯔꯦ ꯂꯥꯡꯊꯣꯛꯑꯅꯤ ꯂꯥꯡꯊꯣꯛꯑꯅꯤ ꯒꯥꯔꯤ ꯌꯥꯝ ꯆꯤꯂꯦ ꯀꯃꯥꯢꯅ ꯊꯣꯛꯀꯅꯤ ꯑꯩ
ꯅꯪ ꯏꯁꯩ ꯅꯣꯏꯖꯤ ꯌꯥꯝ ꯊꯣꯛꯈ꯭ꯔꯦ
ꯀꯩ ꯍꯥꯏꯕ ꯅꯣꯢꯖꯤ ꯍꯣꯏ ꯍꯣꯏ ꯕꯖꯥꯔ ꯌꯧꯔꯕꯅꯤꯅ ꯍꯧꯖꯤꯛ ꯑꯥ
ꯗꯣ ꯒꯥꯔꯤꯁꯤꯡꯗꯣ ꯍꯣꯔꯣꯟ ꯄꯤꯒꯅꯣ ꯍꯥꯏꯌꯨꯅꯦ
ꯀꯩ ꯍꯥꯢꯕ ꯑꯁ ꯂꯣꯢꯔꯦꯍꯦ ꯎꯝ ꯎꯝ
ꯍꯣꯔꯣꯟ ꯄꯤꯒꯅꯨ ꯍꯥꯏꯌꯣꯕ
ꯍꯧꯖꯤꯛꯀꯤꯗꯤ ꯈꯔ ꯐꯔꯕ꯭ꯔ
ꯎꯝ
ꯂꯤꯆꯤ ꯌꯝ ꯑꯣꯢꯔꯦ ꯂꯤꯆꯤ ꯂꯤꯆꯤꯒꯤ ꯃꯇꯝꯁꯦ ꯌꯧꯔꯕ ꯅꯪꯒꯤꯅꯦ ꯁꯤꯔꯦ ꯑꯩ ꯏꯅꯦ ꯅꯨꯡꯉꯥꯏꯔꯤꯕꯣ ꯑꯦ ꯌꯝ ꯅꯨꯡꯁꯤꯌꯦ ꯍꯥ ꯀꯥꯏ ꯂꯩꯒꯦ ꯑꯩ ꯁꯒꯣꯜꯕꯟꯗ ꯇꯧꯋꯦ ꯊꯕꯛ ꯇꯧꯋꯦ ꯀꯩꯅꯣꯗ ꯑꯥ ꯕ꯭ꯌꯨꯇꯤꯁꯤꯌꯥꯟ ꯄꯂꯔꯗ ꯅꯠꯇꯦ ꯑꯍꯣꯏ ꯁꯤꯒꯤ ꯁꯒꯣꯜꯕꯟꯗꯒꯤ ꯎꯝ ꯄꯨꯡ ꯇꯔꯥꯗꯒꯤ ꯇꯔꯨꯛ ꯅꯪꯗꯤ ꯏꯅꯦ ꯑꯩ ꯌꯨꯝ ꯀꯥꯡ ꯗꯨꯀꯥꯟ ꯐꯝꯃꯤꯌꯦ ꯅꯨꯡꯁꯤꯌꯦ ꯌꯥꯝ ꯅꯪꯒꯤ ꯅꯝꯕꯔꯗꯣ ꯑꯗꯨꯝ ꯄꯥꯏꯕ꯭ꯔꯥ ꯏꯁꯤꯡ ꯊꯥꯗꯒ꯭ꯔꯦ ꯍꯥ ꯑꯅꯧꯕ ꯑꯃ ꯂꯧꯔꯦ ꯅꯝꯕꯔꯁꯨ ꯑꯦ ꯍꯣꯢ ꯄꯤꯒꯦ ꯑꯩꯉꯣꯟꯗꯁꯨ ꯄꯦꯟ ꯅꯪ ꯐꯣꯟ ꯄꯥꯏꯗꯕ꯭ꯔꯥ ꯍꯧꯖꯤꯛ ꯎꯝ ꯑꯥ ꯁꯦ ꯅꯈꯨꯠꯇ ꯏꯔꯣꯔ ꯀꯣꯛꯑꯣꯢꯗ꯭꯭꯭꯭ꯔ ꯉꯥꯢꯈꯣꯀꯣ ꯌꯥꯝ ꯅꯨꯡꯁꯤꯌꯦ ꯀꯨꯏꯔꯦ ꯎꯗꯕ ꯅꯠꯇ꯭ꯔꯥ ꯐꯥꯎꯅꯗꯕꯁꯨ ꯀꯨꯏꯔꯦ ꯑꯣ ꯄꯤꯔꯒꯦ ꯁꯤꯗꯥ ꯂꯪ ꯈꯤꯇꯪ ꯂꯧꯒꯦ ꯇꯧꯕ ꯕꯦꯛ ꯁꯥꯥꯟꯅꯕ ꯑꯣ ꯌꯦꯡꯎ ꯅꯪ ꯑꯗꯣ ꯐꯣꯟ ꯇꯧꯔꯛꯑꯒꯦ ꯍꯣꯢ ꯐꯥꯎꯅꯔꯁꯦ ꯏꯅꯦ ꯍꯣꯢ ꯕ ꯕꯥꯢ ꯇꯥꯔꯦ ꯌꯥꯗꯦꯗ
ꯎꯝ
ꯌꯥꯝ ꯅꯨꯡꯁꯤꯕ ꯏꯅꯦ ꯑꯃ ꯊꯦꯡꯅꯕ ꯆꯍꯤ ꯆꯍꯤ ꯑꯍꯨꯝ ꯑꯁ ꯁꯨꯔꯝꯃꯅꯤ
ꯀꯥꯏꯗ ꯅꯪ ꯅꯪꯗꯤ ꯀꯥꯏꯗꯒꯤ
ꯑ ꯏꯠꯁ ꯑ ꯂꯣꯡ ꯁꯇꯣꯔꯤ ꯃꯥꯗꯣ ꯑꯩ ꯈꯪꯗꯕ ꯃꯥꯜꯂꯦ ꯍꯥꯏꯕꯗꯤ ꯍꯥꯏꯗꯤ ꯑꯩꯅ ꯏꯅꯦ ꯇꯧꯕꯅꯦ
ꯅꯠꯇꯦ ꯀꯥꯏꯗ ꯈꯪ
ꯍꯥꯥ ꯍꯣꯏ ꯍꯣꯏ ꯍꯣꯏ ꯀꯩꯅꯣꯗ ꯑ ꯀꯛꯋꯥꯗ ꯍꯥꯟꯅ ꯍꯥꯎꯁ ꯀꯤꯞꯄꯤꯡꯒꯤ ꯏꯕꯥꯅꯤ ꯇꯧꯃꯤꯟꯅꯕ ꯊꯥ ꯑꯃ ꯇꯧꯋꯦꯕ ꯏꯕꯥꯅꯤꯁꯦ ꯃꯣꯏ ꯌꯨꯝꯕꯨꯗꯣ
ꯅꯪ ꯅꯪ ꯁꯤꯗ ꯂꯥꯛꯇꯕ ꯑꯣ
ꯒ꯭ꯔꯦꯖꯨꯑꯦꯁꯟ ꯂꯣꯏꯔꯒ ꯇꯨ ꯊꯥꯎꯖꯟ ꯇ꯭ꯋꯦꯟꯇꯤ ꯐꯣꯔꯗ ꯅꯕꯦꯝꯕꯔꯒꯤ ꯊꯥꯗ ꯏꯃꯥ ꯏꯝ ꯑ ꯑꯦ ꯏꯕꯅꯤ ꯇꯧꯃꯤꯟꯅꯕ
ꯑꯍꯣ ꯂꯪ ꯀꯥꯏꯗ ꯕꯔꯥ ꯑꯗꯨ ꯃꯇꯝꯗꯨ ꯑꯗꯨ ꯃꯇꯝꯗ ꯅꯪ ꯂꯩꯕ꯭ꯔꯥ
ꯇꯦꯔꯥꯗ ꯂꯩꯕ
ꯇꯦꯔꯥꯗ ꯂꯩꯔꯒ ꯀꯣꯛꯇꯥꯗ ꯆꯠꯄ
ꯌꯥꯔꯦ ꯑ ꯍꯣꯔꯦꯟ ꯑꯗꯨꯒꯤ ꯋꯥꯔꯤꯗꯨ ꯁꯔꯁꯤ ꯍꯧꯖꯤꯛꯇꯤ ꯂꯪ ꯂꯧꯔꯅꯤ
ꯃꯤꯗꯤ ꯌꯥꯝ ꯆꯤꯟꯗꯦ ꯕꯖꯥꯔꯁꯦ ꯌꯥꯝ ꯀꯟꯅ ꯆꯤꯟꯗꯦ
ꯅꯍꯥꯟ ꯑꯩꯈꯣꯏ ꯂꯧꯎꯕ ꯃꯐꯝ ꯃꯐꯝꯗꯨꯔꯣ
ꯑꯁ ꯀꯥꯏꯒꯤꯅꯣ ꯁꯥꯏ ꯑꯩꯁꯦ ꯀꯃꯥꯏꯅ ꯇꯧꯁꯤꯔ ꯈꯪꯗꯦ ꯂꯪꯁꯦ ꯁꯤꯗ
ꯀꯏ ꯃꯆꯨ ꯂꯧꯗꯣꯏꯅꯣ
ꯑꯥ ꯑꯣꯐ ꯋꯥꯏꯠꯅꯦ ꯃꯤꯛꯁ ꯇꯧꯗꯣꯏꯅꯤ ꯑꯣꯐ ꯋꯥꯏꯠ ꯑꯥ ꯑꯣꯐ ꯋꯥꯏꯠ ꯑꯣꯐ ꯋꯥꯏꯠꯇꯣ ꯌꯦꯡꯒꯦ ꯑꯦꯟ ꯗꯦꯟ ꯍꯨꯝ ꯁꯤꯗ ꯄꯤꯡ ꯑꯗꯨꯒꯤ ꯄꯤꯡꯗꯣ ꯑꯥꯎ ꯀꯩ ꯂꯝꯅꯣ ꯁꯤ ꯉꯥꯢꯈꯣ ꯑꯩ ꯇꯧꯔꯛꯀꯦ ꯊꯝꯃꯦ ꯇꯥꯕꯔꯥ ꯏꯁ ꯎꯝ ꯁꯤꯅꯦ ꯑꯦꯟ ꯗꯦꯟ ꯑꯣꯐ ꯋꯥꯏꯠ ꯁꯤꯒꯤ ꯀꯩꯅꯣꯗꯣ ꯑ ꯅꯠꯇꯦ ꯁꯤꯜꯚꯔꯒꯨꯝꯕꯗꯣ ꯑꯃꯗꯣ ꯑꯥ ꯍꯣꯏ ꯍꯣꯏ ꯑꯗꯨꯗꯣ ꯑ ꯎꯝ ꯑꯁꯤ ꯑꯅꯤ ꯌꯥꯎꯕ꯭ꯔꯥ ꯑꯅꯤ ꯁꯨꯕ꯭ꯔꯥ ꯑ ꯑꯅꯤ ꯂꯧꯔꯒꯦ ꯑꯗ ꯌꯨꯝ ꯑꯃꯃꯝ ꯂꯧꯔꯁꯤꯔ ꯁꯤꯕꯨ ꯑ ꯑꯃ ꯂꯧꯊꯣꯛꯄꯤꯌꯣ ꯆꯤꯁꯨ ꯑꯃ ꯑ ꯁꯤꯛꯁ ꯄ꯭ꯂꯥꯏꯗ ꯋꯥꯏꯠ ꯑꯃ ꯑꯃꯨꯛ ꯑꯩꯒꯤꯁꯦ ꯀꯣꯟꯅꯒꯗ꯭ꯔꯥ ꯋꯥꯟꯊꯔꯦ